ꯍꯜꯂꯣ ꯑꯥ ꯇꯥꯏ ꯇꯥꯏ ꯇꯥꯏ ꯑꯥ ꯇꯥꯏ ꯇꯥꯏ ꯇꯥꯏ
ꯑꯣ ꯅꯨꯡꯉꯥꯏꯔꯤꯕꯣ ꯀꯃꯥꯏꯅ ꯇꯧꯔꯤꯒꯦ
ꯍꯟꯗꯛ ꯍꯟꯗꯛꯁꯦ ꯌꯥꯝ ꯅꯨꯡꯉꯥꯏꯕ ꯑꯣꯏꯗ꯭ꯔꯦ ꯍꯟꯗꯛꯇꯤ
ꯑꯣ ꯀꯩꯗꯧꯔꯦ ꯍꯟꯗꯛꯇꯤ
ꯍꯟꯗꯛꯁꯦ ꯑꯗꯨꯝ ꯀꯣꯏꯕ ꯈꯣꯠꯄ ꯀꯩꯅꯣ ꯆꯠꯇꯕꯁꯦ
ꯑꯥ
ꯑꯃꯨꯛ ꯀꯨꯏꯔꯦꯕ ꯑꯃꯨꯛ ꯆꯠꯇꯕꯁꯦ ꯑꯗꯨꯅ ꯌꯨꯝꯗ ꯑꯗꯨꯝ ꯂꯩꯔꯦꯕ ꯍꯟꯗꯛꯇꯤ
ꯑꯣ ꯑꯣ ꯃꯐꯝ ꯑꯃꯝꯗ ꯁꯨꯝ ꯂꯩꯁꯜꯂꯛꯄꯁꯦ ꯑꯗꯨꯃꯥꯏꯅ
ꯑꯥ ꯑꯥ ꯑꯥ
ꯁꯨꯝ ꯍꯥꯏꯗꯤ ꯆꯞ ꯃꯥꯟꯅꯕ ꯃꯐꯝ ꯑꯦꯟꯚꯥꯏꯔꯣꯟꯃꯦꯟꯁꯦ ꯍꯟꯖꯟ ꯍꯟꯖꯟꯅ ꯎ ꯂꯩꯕꯁꯦ ꯀꯣꯛꯁꯦ ꯑꯃ ꯅꯨꯡꯉꯥꯏꯇꯕꯩ ꯇꯞꯇ ꯇꯧꯕꯗꯣ
ꯎꯝ ꯏꯁꯇ꯭ꯔꯦꯁꯀꯔ ꯂꯩꯕꯀꯣ
ꯑꯥꯎ
ꯑꯗꯨꯅ ꯌꯥꯔꯤꯉꯩ ꯑꯗꯨꯝ ꯖꯤꯝ ꯆꯠꯄ ꯈꯣꯠꯄ ꯑꯗꯨꯃꯥꯏꯅ ꯇꯧꯔꯗꯤ ꯈꯔ ꯅꯨꯡꯉꯥꯏꯌꯦꯕ
ꯑꯥ
ꯅꯠꯇ꯭ꯔꯗꯤ ꯌꯨꯝꯗ ꯑꯗꯨꯝ ꯂꯩꯗꯨ ꯁꯔꯨꯛ ꯄꯨꯇꯤ ꯋꯥꯕꯗꯣ ꯋꯥꯈꯟ ꯖꯥꯠ ꯖꯥꯠ ꯂꯥꯛꯄꯗꯣ
ꯑꯧ ꯈꯪꯉꯦ ꯈꯪꯉꯦ ꯒ꯭ꯌꯥꯟ ꯇꯥꯏ ꯑꯗꯨ
ꯎꯝ ꯇꯧꯕꯅꯦ
ꯑꯁ ꯑꯩꯈꯣꯏꯗꯤ ꯁꯤꯗ ꯑꯗꯨꯝ ꯀꯥꯗ ꯂꯩꯃꯟꯗꯅ ꯍꯩꯅꯔꯦꯗ ꯗꯤ ꯑꯗꯨꯝ ꯃꯣꯅꯣꯗꯣꯅꯁ ꯂꯥꯏꯞ ꯑꯃ ꯍꯤꯡꯉꯕꯅꯤꯅ ꯑꯌꯨꯛ ꯇꯅ ꯗꯤꯄꯥꯔꯠꯃꯦꯟ ꯑꯃꯨꯛ ꯆꯠꯀꯅꯤ ꯑꯗꯒꯤ ꯁꯟꯂꯛ ꯑꯒ ꯀꯥ ꯃꯆꯥꯁꯤꯗ ꯑꯃꯨꯛ ꯂꯩꯅꯤ ꯑꯗꯨꯝ ꯍꯩꯅꯔꯦ ꯑꯗꯨꯅ
ꯑꯦꯗꯤꯛ ꯆꯨꯕꯅꯤꯀꯣ ꯑꯗꯨꯒꯨꯝꯕꯁꯨ
ꯇꯧ ꯃꯥꯅꯦ ꯃꯥꯅꯦ ꯏꯇꯣꯝ ꯂꯩꯕꯁꯦ ꯌꯥꯝ ꯅꯨꯡꯉꯥꯏꯌ ꯦꯃꯤ ꯃꯤ ꯑꯁꯦꯡꯕꯒ ꯋꯥꯔꯤ ꯁꯥꯟꯅꯗꯕꯒꯁꯦ ꯌꯥꯝ ꯀꯨꯏꯕꯗꯀꯣ ꯐꯣꯟ ꯀꯩꯀꯥꯗꯗꯤ ꯃꯤꯁꯦ ꯉꯥꯡꯅꯔꯁꯨ ꯑꯁꯦꯡꯕꯗꯗꯤ ꯉꯥꯡꯅꯗꯕꯗꯣ ꯑꯋꯥꯕꯅꯁꯤꯡꯗꯨ ꯄꯨꯔꯥ ꯈꯪꯗꯦ ꯑꯋꯥꯕꯗ ꯅꯨꯡꯉꯥꯏꯔ ꯈꯪꯗ꯭ꯔꯦ
ꯅꯣꯏ ꯀꯩꯅꯣ ꯇꯧꯗꯣꯏ ꯂꯨ ꯋꯦꯗꯔꯁꯦ ꯎꯝ ꯍꯟꯗꯛꯁꯦ ꯌꯥꯝ ꯁꯥꯕꯗꯤ ꯑꯩꯒꯤꯗꯤ ꯁꯝꯃꯔꯁꯦ ꯑꯗꯨꯝ ꯍꯩꯅꯕꯅꯤꯅꯀꯣ ꯑꯗꯨꯝ ꯑꯩꯒꯤꯗꯤ ꯌꯥꯝ ꯁꯥꯕꯗꯤ ꯑꯣꯏꯗꯦꯗ ꯑꯗꯨꯝ ꯌꯥꯏ ꯍꯥꯏꯗꯤ ꯁꯤꯌꯥꯔ ꯇꯧꯕꯤꯌꯨ ꯁꯔꯕꯥꯏꯞ ꯇꯧꯔꯛꯄꯅꯤꯅ ꯑꯩꯁꯨ ꯀꯣ ꯑꯗꯨꯝ ꯁꯤꯗ ꯁꯤꯗꯗꯤ ꯑꯗꯨꯝ ꯈꯔ ꯅꯨꯡꯉꯥꯏꯕ
ꯑꯇꯣꯞꯄꯗ ꯀꯩꯅꯣ ꯇꯧꯔꯛꯑꯗꯤ ꯑꯇꯣꯞꯄꯗ ꯁꯨꯝ ꯂꯩꯔꯛꯑꯗꯤ ꯃꯅꯤꯄꯨꯔꯗ ꯁꯥꯏ ꯁꯥꯏ ꯍꯥꯏꯁꯦ ꯑꯗꯨꯝꯗꯤ ꯈꯥꯡꯕ ꯉꯝꯕꯅꯤ ꯅꯨꯡ ꯑꯗꯨꯝ ꯍꯥꯏꯗꯤ ꯌꯥꯝꯅ ꯀꯥ ꯍꯦꯟꯅ ꯁꯥꯕ ꯑꯣꯏꯗꯕꯗꯣ ꯑꯩꯈꯣꯏꯗꯤ ꯋꯥꯈꯜꯗꯗꯤ ꯅꯨꯡꯉꯥꯏ ꯑꯣꯏ
ꯋꯤꯟꯇꯔꯗꯅ ꯑꯃꯨꯛ ꯉꯝꯗꯕ ꯍꯥꯏ ꯉꯁꯥꯏ ꯋꯤꯟꯇꯔꯗꯤ ꯁꯨꯡꯉꯝ ꯉꯝꯗꯦꯕꯣ
ꯑꯣ ꯏꯪꯃꯟꯕꯒꯤ
ꯏꯪꯕꯁꯦ ꯏꯪꯃꯟꯕꯒꯤ ꯅꯠꯇꯕ ꯏꯪꯕꯁꯦ ꯑꯩ ꯈꯥꯡꯕ ꯉꯝꯗꯦꯕ
ꯑꯣ ꯑꯥ ꯑꯥ
ꯅꯥꯁꯨ ꯅꯥꯒꯜꯂꯦ ꯑꯗꯨꯒ ꯏꯃ꯭ꯌꯨꯟꯁꯦ ꯈꯔ ꯁꯣꯟꯕꯅꯤꯅꯀꯣ ꯂꯣꯛ ꯈꯨꯕ ꯊꯨꯡꯕ ꯀꯩꯅꯣ ꯌꯥꯝ ꯇꯧꯒꯂꯦꯕ ꯑꯗꯨꯒ ꯐꯤꯔꯣꯟꯜ ꯑꯊꯥ ꯇꯥꯕꯁꯨ ꯍꯥꯞꯅꯤꯡꯗꯕ
ꯑꯧ ꯑꯁ ꯑꯋꯥꯕꯅꯤꯅꯦ
ꯈꯣꯡꯒꯨꯝꯕꯁꯦ ꯈꯣꯡꯒꯨꯝꯕꯁꯦ ꯑꯗꯨꯝ ꯆꯣꯠ ꯆꯣꯠ ꯊꯣꯛꯄꯗ ꯈꯪꯕ꯭ꯔꯥ
ꯑ ꯑꯥ ꯑꯥ
ꯑꯗꯨꯝ ꯆꯣꯠꯄꯗꯣ ꯑꯗꯨꯃꯥꯏꯅ ꯑꯗꯨꯝ ꯇꯧꯔ ꯂꯩꯕ
ꯑꯗꯨꯒ ꯁꯨꯡꯁꯥ ꯁꯥꯒꯠꯇꯕ
ꯎꯝ ꯐꯥꯒꯠꯇꯕ ꯃꯣꯖꯥ ꯑꯊꯥ ꯑꯊꯥꯕ ꯑꯗꯨꯝ ꯍꯥꯞꯄꯁꯨ ꯑꯗꯨꯝ ꯀꯩꯅꯣ ꯆꯣꯠꯊꯣꯛꯑꯦꯕ ꯌꯥꯗꯕ
ꯑꯣ ꯈꯪꯗꯦ ꯑꯗꯨꯗꯤ ꯗꯝꯐꯧ
ꯑꯦ ꯑꯗꯨꯒꯤ ꯁꯝꯃꯔꯒꯤ ꯃꯤꯅꯦ ꯁꯝꯃꯔꯒꯤ ꯃꯤꯅꯦꯈꯣꯏꯗꯤ
ꯑꯩꯈꯣꯏꯁꯤꯗꯖꯨ ꯌꯥꯝꯅ ꯑꯩꯈꯣꯏꯁꯤꯗ ꯌꯥꯝ ꯀꯨꯏꯅ ꯏꯪꯗꯦ ꯁꯥꯕꯅ ꯌꯥꯝ ꯒꯝ ꯁꯥꯡꯅ ꯁꯥꯕ
ꯑꯆꯥ ꯁꯥꯃꯜꯂꯦꯖꯦ ꯃꯣꯏ ꯍ꯭ꯌꯨꯃꯤꯠ ꯍ꯭ꯌꯨꯃꯤꯠ ꯌꯥꯝ ꯑꯣꯏꯕꯗꯣ ꯈꯪꯕ꯭ꯔꯣ
ꯑꯁ ꯑꯩꯈꯣꯏꯁꯤꯅꯦ ꯍ꯭ꯨꯃꯤꯠ ꯌꯥꯝ ꯑꯣꯏꯌꯦ ꯑꯩꯈꯣꯏꯁꯤ ꯍꯤꯨꯃꯤꯠ ꯌꯥꯝ ꯑꯣꯏꯌꯦ ꯅꯨꯡꯉꯥꯏꯇꯕꯗꯣ ꯁꯥꯔꯁꯨ ꯑꯃ ꯈꯨꯃꯥꯡ ꯑꯣꯏꯔ ꯇꯥꯔ ꯁꯥꯕꯤ ꯅꯠꯇꯕꯗꯣ ꯈꯪꯗꯦ ꯏꯁꯥꯥꯁ ꯆꯠꯅ ꯅꯣ ꯒ꯭ꯌꯥꯟ ꯑꯃ ꯇꯥꯗꯦ ꯌꯥꯝꯅ ꯅꯨꯡꯉꯥꯏꯇꯕꯗꯣ ꯑꯣꯏꯌꯦ ꯑꯩꯈꯣꯏ ꯁꯤꯗ
ꯑꯗꯨꯅꯤꯅꯦ ꯑꯗꯨꯗꯤ ꯑꯗꯨꯗꯤ ꯋꯥꯏꯀꯣ ꯁꯥꯔꯁꯨ ꯅꯠꯇ꯭ꯔꯥ
ꯍꯣꯏ ꯋꯥꯏꯑꯦ ꯋꯥꯑꯦ ꯈꯔ ꯈꯪꯗꯦ ꯅꯨꯡꯉꯥꯏꯇꯦ ꯁꯤꯒꯤ ꯎꯁꯥꯁꯤꯗꯤ ꯈꯔ ꯏꯁꯥꯗ ꯌꯥꯝ ꯋꯥꯍꯜꯂꯦꯕ
ꯎꯝ ꯑꯩꯁꯨ ꯑꯁ ꯀꯩꯅꯣ ꯏꯁꯇꯦꯠ ꯑꯇꯣꯞꯄ ꯂꯩꯕ ꯃꯇꯝꯗ ꯑꯁ ꯑ ꯏꯔꯨꯕꯒꯨꯝꯕꯁꯦꯀꯣ ꯁꯥ ꯍ꯭ꯌꯨꯃꯤꯠ ꯑꯣꯏꯕꯗꯣ ꯃꯔꯤ ꯃꯉꯥꯔꯛꯐꯧ ꯀꯩꯅꯣ ꯇꯧꯕꯁꯨ ꯂꯩꯔꯤꯅꯦ
ꯎꯝ
ꯅꯥꯕꯁꯨ ꯌꯥꯎꯔꯤꯅꯦ
ꯑꯧ ꯃꯥꯅꯦ ꯍꯨꯃꯥꯡꯗ ꯑꯃꯨꯛ ꯀꯩꯅꯣ ꯇꯧꯁꯟꯕꯒꯤ
ꯃꯥꯗꯪ ꯃꯣꯏꯒꯤ ꯀꯩꯅꯣ ꯂꯩꯐꯝꯗꯨꯗꯤ ꯀꯩꯅꯣꯗꯣ ꯑꯟꯗꯔꯒ꯭ꯔꯥꯎꯟ ꯋꯥꯇꯔꯗꯣ ꯑꯗꯨ ꯑꯗꯨ ꯌꯥꯝ ꯁꯤꯖꯤꯟꯅꯩꯕ ꯃꯣꯏꯗꯤ
ꯑꯩꯈꯣꯏꯁꯨꯅꯦ ꯁꯤꯟꯅꯩ ꯑꯥꯏꯔꯟ ꯌꯥꯝ ꯋꯥꯡꯉꯒ ꯀꯣ
ꯑꯥ
ꯑꯥꯏꯔꯟ ꯆꯥꯡ ꯌꯥꯝ ꯋꯥꯡꯕ ꯏꯁꯤꯡꯗꯣ ꯁꯝꯒ ꯂꯣꯏꯅ ꯌꯥꯎꯗꯕꯗꯣ
ꯁꯝꯒꯤ ꯄ꯭ꯔꯣꯕ꯭ꯂꯦꯝ ꯆꯨꯝꯃꯦ ꯁꯝ ꯀꯦꯜꯂꯦ ꯍꯥꯏꯕꯅꯦ ꯑꯗꯨꯒꯕ ꯃꯣꯏꯒꯤ
ꯑꯥ ꯁꯝꯖꯦ ꯁꯝꯖꯦ ꯂꯣꯏ ꯌꯥꯎ ꯌꯥꯎꯗ꯭ꯔꯕꯅꯦ
ꯍꯥꯔꯠ ꯋꯥꯇꯔ ꯌꯥꯗ꯭ꯔꯕꯅꯦ ꯅꯣꯏ ꯅꯣꯏ ꯅꯣꯏ ꯀꯩꯅꯣ ꯅꯣꯏ ꯅꯨꯄꯤꯁꯤꯡꯒꯤꯗꯤ ꯑꯃꯨꯛꯀ ꯀꯦꯜꯂꯁꯨ ꯑꯃꯨꯛ ꯍꯧꯋꯤꯗꯅ
ꯑꯥ ꯑꯥ ꯑꯥ ꯑꯥ ꯅꯨꯄ ꯑꯥ ꯑꯗꯣ ꯑꯩꯈꯣꯏꯁꯨ ꯑꯃꯨꯛ ꯑꯝ ꯑꯥ ꯑꯩꯈꯣꯏꯁꯨ ꯑꯗꯨꯃꯥꯏꯅ ꯍꯥꯏꯗꯤ ꯀꯦꯟꯕꯩ ꯆꯥꯡꯗꯨꯅ ꯍꯦꯟꯒꯠꯂꯛꯑꯗꯤꯅꯦ ꯇꯥꯡꯕꯩ ꯇꯥꯏꯞꯇ ꯇꯧꯋꯦ ꯑꯗꯨꯗ ꯀꯃꯥꯏ ꯍꯥꯏꯇꯥꯔꯦ ꯑ ꯅꯨꯄꯥꯅꯗꯤ ꯍꯦꯜꯂꯦ ꯑꯩꯈꯣꯏꯖꯨ ꯇꯥꯡꯕꯩ ꯇꯥꯏꯞꯇ ꯇꯧꯋꯦꯕ ꯍꯥꯏꯗꯤ ꯖꯒꯥꯁꯦ ꯑꯃ
ꯑꯥ ꯎꯝ
ꯂꯩꯌꯦꯕ ꯍꯥꯡꯉꯒ
ꯎꯝ ꯀꯦꯟꯕꯨꯨ ꯀꯦꯜꯂꯕ ꯅꯥꯎꯅꯗꯤ ꯁꯨꯡ ꯍꯧ ꯍꯧꯗ꯭ꯔꯦꯉꯣ ꯎꯄꯥꯟ ꯂꯩꯇꯦ
ꯑꯣ ꯑꯣ ꯑꯣ ꯀꯦꯟꯕꯨ ꯀꯦꯜꯂꯗꯤ ꯂꯣꯏꯒ꯭ꯔꯦ
ꯎꯝ ꯑꯩꯈꯣꯏ ꯅꯨꯄꯥꯢꯗꯤ ꯂꯩꯗꯅ ꯑꯩꯈꯣꯏ ꯇꯣꯉꯥꯟ ꯇꯣꯉꯜ ꯂꯩꯅ ꯑꯩꯈꯣꯏ ꯅꯨꯄꯤ ꯅꯨꯄꯤ ꯇꯦꯁꯇꯣꯁꯇꯦꯔꯣꯟꯒꯤ ꯄ꯭ꯔꯣꯕ꯭ꯂꯦꯝꯅꯦꯕ ꯁꯤꯁꯦ
ꯎꯝ ꯏꯁꯤꯟ ꯀꯦꯜꯂꯗꯤ ꯍꯧꯗ꯭ꯔꯦ ꯍꯥꯏꯖꯤꯅꯤꯅꯦ
ꯍꯥꯎꯗ꯭ꯔꯦ ꯎꯄꯥꯢ ꯂꯩꯇꯦ ꯑꯟꯂꯦꯁ ꯗ ꯍꯦꯔ ꯇ꯭ꯔꯥꯟꯁ ꯄ꯭ꯂꯥꯟ
ꯑꯣ ꯑꯁ ꯑꯗꯨꯁꯨ ꯌꯥꯝ ꯅꯥꯗꯧꯕ ꯃꯥꯜꯂꯦꯅꯦ
ꯈꯪꯗꯦ ꯃꯤ ꯑꯇꯣꯞꯄꯗꯤ ꯍꯧꯖꯤꯛ ꯀꯩꯅꯣꯗꯁꯨ ꯁꯤꯖꯁꯨꯀꯣ ꯑꯩ ꯄꯟꯗꯤ ꯄꯜꯂꯔꯣꯏ ꯁꯣꯝꯗꯁꯨ ꯑꯗꯨꯝ ꯌꯥꯝ ꯇꯧꯅꯔ ꯂꯩꯔꯦ ꯑꯗꯨꯒꯨꯝꯕ
ꯇꯧꯋꯦ ꯑꯩꯒꯤ ꯑꯧ ꯑꯩ ꯀꯩꯅꯣ ꯑꯩꯒꯤ ꯈꯪꯅꯕ ꯃꯤꯡꯁꯨ ꯇꯧꯕ ꯎꯔꯦ ꯌꯥꯝꯅ ꯑꯗꯨ ꯌꯥꯝ ꯅꯥꯗꯧ ꯃꯥꯥꯟ ꯕ ꯅꯥꯗꯤ ꯅꯥꯔꯝꯒꯅꯤ ꯍꯥꯏꯗꯤ ꯁꯝꯗꯣ ꯁꯝ ꯍꯥꯆꯟꯕꯅꯤꯅ ꯑꯋꯥꯕꯅꯤ
ꯑꯗꯨ ꯅꯨꯄꯥꯔꯣꯕ
ꯍꯣꯏ ꯅꯨꯄꯥꯅꯦ ꯁꯝ ꯇ꯭ꯔꯥꯟꯁꯄ꯭ꯂꯥꯟ ꯇꯧꯋꯤꯖꯦ ꯍꯣꯏ ꯅꯨꯄꯥ ꯉꯥꯛꯇꯅꯦ ꯁꯝ ꯇ꯭ꯔꯥꯟꯁꯄ꯭ꯂꯥꯟ ꯇꯧꯕ ꯎꯢꯖ ꯅꯨꯄꯤꯗꯤ ꯎꯗ꯭ꯔꯤ ꯅꯨꯄꯤꯒꯤꯅꯃꯨꯛ ꯇ꯭ꯔꯤꯟꯠ ꯃꯦꯟ ꯇꯧꯅꯕꯅꯦ ꯍꯥꯏꯗꯤ ꯁꯝ ꯍꯧꯒꯠꯅꯕꯒꯤ ꯇꯥꯏꯞꯇ ꯑꯗꯨꯃꯥꯏ ꯇ꯭ꯔꯤꯠꯃꯦꯟ ꯎ ꯑꯗꯨꯝꯕꯗꯤ ꯎꯔꯦ ꯑꯗꯨꯒ ꯄꯨꯔꯥ ꯇ꯭ꯔꯥꯟꯁꯄ꯭ꯂꯥꯟꯃꯛꯇꯤ ꯎꯗ꯭ꯔꯤ
ꯍꯧꯖꯤꯛ ꯃꯇꯝꯁꯦ ꯆꯍꯤ ꯎꯝ ꯆꯨꯝꯃꯦ ꯆꯍꯤ ꯇꯣꯢꯟ ꯀꯨꯟꯃꯔꯤ ꯀꯨꯟꯃꯉꯥꯒꯨꯝꯕ ꯁꯨꯕ ꯍꯧꯕꯁꯦ ꯇꯥꯡꯕ ꯍꯧꯔꯦꯕ ꯑꯩꯈꯣꯏ ꯅꯨꯄꯥꯁꯤꯡꯁꯦ
ꯑꯣ ꯃꯥꯢ ꯒꯣꯠ ꯅꯨꯡꯉꯥꯏꯕꯤꯗꯤꯌꯦ
ꯁꯤ ꯀꯨꯏꯅ ꯀꯩꯅꯣ ꯇꯧꯔꯗꯤ ꯇꯦꯛꯅꯣꯂꯣꯖꯤ ꯑꯦꯗꯚꯥꯟꯁ ꯍꯧꯔꯗꯤꯀꯣ ꯁꯤꯒꯨꯝꯕꯖꯦ ꯁꯣꯂꯨꯁꯟ ꯑꯥ ꯌꯥꯝ ꯄꯨꯔꯛꯀꯗꯧ ꯃꯥꯜꯂꯦꯗ
ꯑꯥ ꯍꯨꯖꯤꯛꯇꯤ ꯁꯝ ꯇ꯭ꯔꯥꯟꯁꯄ꯭ꯂꯥꯟ ꯇꯧꯗ꯭ꯔꯁꯨ ꯌꯥꯝ ꯂꯩꯔꯝꯅꯤꯗ ꯇ꯭ꯔꯤꯠꯃꯦꯟ ꯌꯥꯝ ꯂꯩꯔꯝꯅꯤ ꯅꯦꯅꯣ ꯄ꯭ꯂꯥ ꯀꯩꯅꯣ ꯄꯤ ꯑꯥꯔ ꯄꯤ ꯍꯥꯏꯕ꯭ꯔꯥ ꯁꯝ ꯍꯤꯗꯥꯛꯀ ꯀꯥꯞꯄꯒꯒ ꯇꯧꯕꯤꯗꯣ ꯑꯗꯨꯝꯕꯒ ꯌꯥꯝ ꯂꯩꯔꯕꯅꯦ
ꯈꯥꯡꯅꯦ ꯄꯤ ꯑꯥꯔ ꯄꯤꯖꯨ ꯌꯦꯡꯗꯤ ꯌꯦꯡꯉꯦ ꯑꯗꯣ ꯀꯩꯅꯣ ꯃꯣꯏꯖꯦ ꯎꯝ ꯎꯝ ꯍꯣꯏ ꯈꯔꯕꯨꯗꯤ ꯍꯧꯕꯗꯤ ꯂꯩ ꯑꯗꯨ ꯑꯅꯝꯕꯗꯤ ꯗꯦꯟꯁꯤꯇꯤꯒꯤꯗꯤ ꯁꯝꯒꯤ ꯗꯦꯟꯁ ꯀꯩꯅꯣ ꯇꯧꯕꯗꯣ
ꯎꯝ ꯅꯣ ꯏꯀꯥꯟ ꯀꯥꯟꯅꯗꯦ ꯍꯥꯏꯕ꯭ꯔꯥ ꯃꯣꯏꯁꯦ ꯎꯝ
ꯌꯥꯝ ꯀꯥꯟꯅꯕ ꯑꯣꯏꯗꯦ ꯍꯥꯏ ꯕꯦꯁ ꯁꯣꯂꯨꯁꯟꯗꯤ ꯀꯩꯅꯣꯅꯦꯕ ꯁꯣꯔꯠꯀꯠꯇꯤ ꯎꯝ ꯇ꯭ꯔꯥꯟꯁꯄ꯭ꯂꯥꯟꯅꯦꯕ
ꯑꯣ ꯑꯣ ꯑꯣ
ꯁꯤ ꯍꯤꯗꯥꯛ ꯌꯥꯝ ꯂꯩꯗꯅ ꯇꯣꯄꯤꯀꯦꯜ ꯃꯤꯅꯣꯛꯁꯤꯗꯤꯜ ꯁꯀꯦꯝ ꯃꯤꯅꯣꯛꯁꯤꯗꯤꯜꯒꯨꯝꯕ ꯑꯅꯝꯕ ꯐꯗꯤ ꯁꯤ ꯅꯥꯎ ꯂꯩ ꯎꯝ ꯃꯤꯅꯣꯛꯁꯤꯗꯤ ꯗꯤꯇꯣꯁ ꯑꯥ ꯇꯦꯁ ꯇꯦꯔꯣꯅꯔꯒꯦꯅꯤ ꯀꯩ ꯀꯩꯅꯣ ꯇꯣꯄꯤꯀꯦꯜ ꯀꯣ ꯑꯣꯏ ꯃꯣꯏ ꯁꯦꯔꯝ ꯀꯨꯝꯕ ꯇ꯭ꯔꯤꯠꯃꯦꯟ ꯒꯨꯂꯤ ꯆꯥꯕ
ꯃꯣꯏꯅ ꯑꯃꯨꯛ ꯈꯔ ꯇꯥꯛꯄꯝꯒꯅꯤ ꯑꯗꯨꯗꯤ ꯔꯤꯖꯜꯇꯣ ꯌꯥꯝꯅ
ꯍꯥꯥ ꯥ ꯇꯞꯄꯦ ꯆꯍꯤ ꯁꯤꯛꯁ ꯃꯟ ꯁꯚꯦꯟ ꯃꯟ ꯆꯍꯤ ꯑꯃ ꯀꯣ ꯀꯟꯁꯤꯁꯇꯦꯟ ꯌꯨꯁꯇ ꯑꯗꯨꯝ
ꯑꯁ ꯀꯟꯁꯤꯁꯇꯦꯟ ꯌꯨꯁ ꯍꯥꯏꯔꯛꯄꯗꯅꯤꯅꯦ ꯑꯣꯏꯗ꯭ꯔꯤꯁꯦ ꯀꯟꯐꯨꯖ ꯇꯦꯟ ꯑꯣꯏꯅ ꯁꯤꯖꯤꯟꯅ ꯉꯝꯗꯕ ꯍꯦꯛꯇ ꯍꯦꯛꯇ ꯀꯩꯅꯣ ꯇꯧꯕ ꯈꯪꯗꯦ ꯍꯦꯛꯇ ꯇꯣꯛꯈꯤꯕ ꯊꯥ ꯁꯨꯖꯤꯟ
ꯑꯗꯣ ꯑꯃꯔꯛ ꯎꯝ ꯍꯜꯂꯣ
ꯍꯜꯂꯣ ꯍꯥꯎ ꯇꯔꯔꯕ ꯇꯥꯏ ꯇꯥꯢ
ꯑꯥ ꯇꯥꯔꯦ ꯇꯥꯔꯦ ꯍꯥꯏ ꯍꯥꯏꯌꯣ ꯅꯪꯒꯤꯗꯣ ꯍꯥꯏ
ꯑꯣ ꯍꯥꯏꯗꯤ ꯀꯟ ꯑꯗꯨꯝ ꯏꯁ꯭ꯂꯣ ꯔꯤꯖꯜ ꯑꯣꯏꯕꯁꯤꯡꯁꯦ ꯍꯦꯛꯇ ꯇꯜꯂꯛꯑꯦꯕ ꯃꯔꯛ
ꯎꯝ ꯎꯝ ꯎꯝ ꯎꯝ ꯆꯨꯃꯦ ꯑꯗꯨꯕꯨꯗꯤ ꯎꯝꯝ
ꯑꯗꯨꯅ ꯍꯦꯛꯇ ꯒꯤꯞ ꯑꯞ ꯇꯧꯕ ꯑꯗꯨꯅꯁꯨ ꯔꯤꯖꯜꯁꯦ ꯐꯪꯗꯕ
ꯎꯝ
ꯑꯗꯨꯅꯤ ꯈ꯭ꯋꯥꯏ ꯑꯋꯥꯕꯁꯨ
ꯑꯥ ꯀꯟꯁꯤꯁꯇꯦꯟꯒ ꯍꯥꯏꯔꯤꯁꯦ ꯊꯥ ꯑꯃꯒꯨꯝꯕꯗꯤ ꯏꯟꯇꯔꯦꯁ ꯂꯩꯒꯅꯤꯀꯣ ꯊꯥ ꯑꯅꯤ ꯑꯍꯨꯝ ꯁꯨꯔꯕ
ꯔꯤꯖꯔ ꯁꯤꯗꯤ ꯀꯣꯟꯅꯥ ꯖꯠ ꯂꯥꯎ ꯎꯕꯤꯅꯤꯗꯣ
ꯇꯜꯂꯛꯄꯗꯣ ꯑꯃꯨꯛ ꯀꯩꯅꯣ ꯇꯧꯕꯗꯣ
ꯔꯤꯖꯜꯁꯤꯁꯨ ꯊꯥ ꯑꯃꯅꯤꯗ ꯎꯔꯗꯤ ꯐꯗꯧꯕ ꯔꯤꯖꯜꯁꯤꯅ ꯊꯥ ꯑꯃ ꯀꯣꯟꯅ ꯎꯔꯕꯅꯤꯅꯀꯣ ꯌꯥꯝ ꯈꯨꯗꯣꯡ ꯆꯥꯍꯟꯗꯦ
ꯈꯪꯗꯦ ꯑꯩꯁꯨ ꯑꯃ ꯑꯃꯛꯇꯤ ꯀꯩꯅꯣ ꯃꯦꯅꯣꯛꯁꯤꯗꯦꯜꯒꯨꯝꯕꯗꯣ ꯃꯣꯏ ꯇ꯭ꯔꯤꯠꯃꯦꯟ ꯇꯧꯔꯝꯃꯦ ꯍꯥꯟꯅ ꯀꯩꯅꯣꯗ ꯗꯔꯃꯣꯇꯣꯂꯣꯖꯤꯁꯇꯣꯀꯣ ꯑꯗꯣ ꯍꯧꯔꯣ ꯈꯣꯠꯄꯁꯦ ꯈꯥꯡꯍꯧꯗꯦꯗ
ꯑꯗꯨ ꯑꯃꯨꯛ ꯂꯥꯛꯑꯣ ꯍꯥꯏꯕꯅꯦꯕ
ꯎꯝ
ꯑꯃꯨꯛ ꯂꯥꯛꯑꯣ ꯍꯥꯏꯕꯗ ꯑꯩꯁꯨ ꯑꯃꯨꯛꯀ ꯎꯝ ꯆꯠꯇ꯭ꯔꯕ ꯍꯥꯏꯕꯗꯤ ꯑꯁ ꯃꯣꯏꯁꯨ ꯃꯣꯏꯁꯨ ꯍꯤꯗꯥꯛꯇꯣ ꯇꯥꯡꯉꯦꯕ ꯃꯣꯏꯒꯤꯗꯣ
ꯑꯣ ꯑꯣ ꯑꯣ
ꯑꯗꯨꯒ ꯍꯤꯗꯥꯛꯁꯨ ꯌꯥꯝ ꯀꯜꯂꯤ ꯇꯦꯟ ꯄꯥꯔꯁꯦꯟꯒꯨꯝꯕ ꯉꯥꯛꯇꯅꯦ
ꯑꯥ
ꯇꯦꯟ ꯄꯥꯔꯁꯦꯟꯒꯨꯝꯕ ꯇꯦꯟ ꯄꯥꯔꯁꯦꯟꯀꯨꯝꯕꯗꯤ ꯀꯟꯈ꯭ꯔꯦꯕ ꯃꯣꯏ ꯄꯋꯥꯔꯗꯣ ꯅꯝꯕ ꯇꯨ ꯄꯔꯁꯦꯟ ꯇꯨ ꯄꯔꯁꯦꯟ ꯕꯥꯎ ꯀꯜꯂꯤꯀꯥꯟ ꯖꯤꯔꯣ ꯄꯣꯏꯟ ꯇ꯭ꯋꯦꯟꯇꯤ ꯐ ꯁꯤꯗꯤ ꯕꯤꯒꯤꯅꯔꯗꯩ ꯍꯧꯋꯤꯅ
ꯎꯝ
ꯑ ꯃꯣꯏꯗꯤ ꯗꯥꯏꯔꯦꯛ ꯇꯦꯟ ꯄꯥꯔꯁꯦꯟꯕ ꯄꯤꯌꯦ
ꯑꯣ ꯑꯣ ꯑꯣ ꯑꯗꯨꯐꯥꯎꯗ ꯔꯤꯖꯜꯇꯣ ꯎꯗꯕ ꯑꯗꯨꯝ
ꯎꯝ ꯌꯥꯝ ꯎꯕ ꯈꯔꯕꯨꯗꯤ ꯇꯥꯕ ꯈꯣꯠꯄꯗꯤ ꯈꯔ ꯀꯩꯅꯣ ꯇꯧꯋꯦꯀꯣ
ꯑꯥ
ꯑꯗꯨꯒ ꯑꯩ ꯔꯤꯁꯥꯔꯁ ꯁꯨꯝ ꯑꯗꯨꯝ ꯈꯔꯗꯤ ꯇꯧꯋꯦ ꯑꯗꯣ ꯑꯩꯁꯦ ꯌꯥꯝ ꯀꯦꯜꯂꯛꯄꯒꯤ ꯑꯗꯨꯝ ꯀꯩꯅꯣꯗꯤ ꯁꯝꯗꯤ ꯂꯩ ꯇꯕꯗꯤ ꯅꯠꯇꯦꯕ ꯈꯔ ꯊꯤꯟ ꯑꯣꯏꯔꯛꯄꯗꯣ
ꯑꯣ
ꯑꯗꯨꯒꯤ ꯑꯗꯨ ꯀꯩꯅꯣ ꯇꯧꯕꯅꯦ ꯁꯦꯝꯄꯨꯁꯦ ꯑꯩꯈꯣꯏ ꯁꯦꯝꯄꯨ ꯑꯗꯨꯝ ꯅꯣꯔꯃꯦꯜ ꯀꯩꯅꯣ ꯁꯤꯖꯤꯟꯅꯕꯗꯣ
ꯎꯝ
ꯑꯗꯨ ꯑꯅꯝꯕ ꯁꯜꯐꯦꯠꯀ ꯁꯜꯐꯦꯠꯀ ꯀꯩꯀꯩꯅꯣ ꯁꯜꯐꯦꯠ ꯐ꯭ꯔꯤꯒꯨꯝꯕ ꯁꯤꯖꯤꯟꯅꯒꯗꯕꯅꯦꯕ ꯎꯝ ꯑꯥ ꯑ ꯁꯣꯐꯦꯠꯀ ꯄꯔꯕꯤꯟꯒ ꯄꯔꯥꯕꯤꯟꯒ ꯁꯣꯐꯦ ꯐ꯭ꯔꯤꯗꯣ ꯀꯣ ꯑꯗꯨꯒꯨꯝꯕ ꯑꯜꯇꯔꯅꯦꯠ ꯑꯗꯨ ꯑꯗꯨꯒꯨꯝꯕ ꯁꯤꯟꯅꯕꯅꯦꯕ
ꯑꯣ
ꯑꯗꯨꯅ ꯁꯦꯝꯄꯨꯁꯦ ꯁꯤꯖꯤꯟꯅꯗ꯭ꯔꯦ ꯑꯩ ꯑꯃꯨꯛ
ꯐꯔꯦ ꯑꯣ ꯐꯔꯦ ꯐꯔꯦ ꯑꯗꯨꯗꯤ ꯑꯩꯁꯨ ꯆꯥꯛ ꯆꯥꯔꯨꯒꯒꯦ ꯊꯝꯃꯒꯦꯀꯣ ꯑꯥ